ꯎꯝꯇ
ꯍꯜꯂꯣ
ꯇꯥꯏꯌꯦ ꯇꯥꯏꯌꯦ ꯇꯥꯖꯕ꯭ꯔꯣ
ꯑꯣ ꯀꯦ ꯇꯧꯔꯤꯅꯣ
ꯅꯦꯠꯋꯥꯛ ꯅꯨꯡꯉꯥꯏꯇꯕꯒꯤꯔꯣ
ꯈꯪꯗꯦ ꯑꯩꯈꯣꯏꯒꯤ ꯅꯦꯠꯋꯥꯛꯅ ꯑꯣꯏꯔꯝꯃꯣꯏ ꯇꯥꯗꯕ꯭ꯔꯣ ꯅꯪꯅꯦ ꯑꯣ ꯀꯔꯤ ꯁꯪꯁꯥꯕ꯭ꯔꯣ
ꯅꯧ
ꯑꯥ
ꯀꯔꯤ ꯍꯥꯏꯕ
ꯀ꯭ꯔꯤꯁꯟ ꯆꯕ꯭ꯔꯥ
ꯑꯁ ꯉꯁꯤ ꯑꯩꯈꯣꯏ ꯆꯥꯕꯗꯣ ꯑ ꯁ ꯁ ꯁꯣꯕꯝ ꯀꯧꯕ꯭ꯔꯥ ꯁꯣꯏꯕꯨꯝ ꯀꯧꯕ꯭ꯔꯥ
ꯁꯣꯏꯕꯨꯝ ꯁꯣꯏꯕꯨꯝ ꯑꯣꯏꯔꯝꯅꯤ ꯕꯦꯝꯕꯨ ꯁꯠꯇꯨꯀꯣ ꯁꯣꯏꯗ ꯎꯝ ꯈꯣꯟꯒ ꯑꯩꯈꯣꯏ ꯎꯁꯣꯏꯗꯣ ꯇꯣꯡꯃꯤꯟꯅꯔꯒ ꯆꯥꯏꯌꯦ
ꯚꯣ ꯌꯗꯕ꯭ꯔꯣ
ꯕꯣ ꯌꯦꯟꯗ꯭ꯔꯦ ꯉꯁꯤꯗꯤ ꯌꯥꯝ ꯋꯥꯏꯑꯦ ꯕꯁ ꯅꯥꯕꯨ ꯆꯠꯄꯒꯦ ꯎꯝ
ꯌꯥꯡꯒꯦ ꯍꯥꯏ ꯅꯠꯇ꯭ꯔꯣ
ꯑꯁ ꯌꯦꯡꯅꯤꯡꯗ꯭ꯔꯦ ꯑꯗꯨꯝ ꯀꯣꯜ ꯇꯧꯒꯦꯅ ꯂꯩꯔꯕ ꯑꯗꯨꯒꯤ
ꯑ ꯃꯁꯤꯁꯤ ꯅꯥꯕ ꯅꯨꯡꯉꯥꯏꯕ꯭ꯔ ꯀꯝꯗꯧꯔꯦ
ꯈꯪꯉꯨꯦꯗ ꯑꯗꯨꯝ ꯆꯦꯜꯂꯗꯤ ꯋꯥꯏꯑꯦ ꯑꯗꯨꯝ ꯈꯪꯗꯦꯗ ꯅꯨꯡꯉꯥꯏꯕ꯭ꯔꯥ ꯅꯨꯡꯉꯥꯏꯇꯕ꯭ꯔꯥ
ꯑꯩꯈꯣꯏꯗꯗꯤ ꯂꯥꯏꯚ ꯃꯨꯠ ꯈꯔꯦ ꯍꯧꯖꯤꯛꯐꯥꯎ ꯌꯦꯡꯕꯅꯦ ꯑꯗꯨꯒ ꯂꯥꯏ ꯃꯨꯠꯄꯒꯤꯕꯨ ꯌꯦꯡꯕ ꯐꯔꯛ ꯇꯥꯔꯒ ꯃꯄꯥꯟꯗ ꯂꯩ
ꯑꯁ ꯅꯪꯒꯤ ꯐꯣꯟꯗꯣ ꯃꯤꯅ ꯊꯝꯃꯣ
ꯉꯁꯤꯀꯣ ꯍꯧꯖꯤꯛ ꯕꯣ ꯌꯦꯡꯕꯅꯦꯕ
ꯎꯝ
ꯕꯣ ꯌꯦꯡꯂꯡꯉꯒ ꯂꯩꯕꯅꯤ ꯑꯗꯨ ꯂꯥꯏ ꯀꯥꯞꯈ꯭ꯔꯤꯕ ꯍꯧꯖꯤꯛ ꯍꯧꯗꯤꯁꯨꯨꯛꯇꯤꯗ
ꯅ ꯅꯣꯡ ꯁꯨꯗ꯭ꯔꯣ ꯀꯀ꯭ꯔꯤ ꯏꯔꯥ ꯔꯤꯨꯝꯄꯥꯡꯗ ꯑꯃꯨꯛ ꯇꯞꯈ꯭ꯔꯕꯖꯥꯠꯂꯣ
ꯍꯪꯅꯗꯨꯁꯨ ꯑꯣꯏꯔꯝꯕ ꯌꯥꯏ ꯑꯗꯨ ꯄꯨꯡ ꯊ ꯑꯅꯤ ꯃꯈꯥꯏꯒꯤ ꯃꯦꯁꯁꯤ ꯌꯦꯟꯒꯗ꯭ꯔꯣ
ꯑꯗꯤ ꯑꯅꯤꯝ ꯈꯥꯏꯇ ꯀꯅꯥ ꯀꯅꯥ ꯂꯩꯦ ꯄꯨ꯭ꯔꯥ
ꯐ꯭ꯔꯥꯟꯁ ꯑꯁꯕꯤꯗ ꯂꯩ
ꯑ ꯐ꯭ꯔꯥꯟ ꯌꯦꯡꯅꯤꯡꯉꯤꯅꯦ
ꯑꯗꯨꯗꯤ ꯌꯦꯡꯒꯅꯤ ꯃꯇꯣꯝꯗ ꯅꯪ ꯌꯦꯡꯕ ꯕꯣꯛꯁꯦ
ꯇꯤꯚꯤꯗ ꯃꯔꯛ ꯃꯔꯛꯇ ꯌꯦꯡꯉꯦ ꯇꯤꯚꯤꯗ ꯉ ꯍꯧꯖꯤꯛꯁꯨ ꯖꯦꯡꯗꯣ ꯖꯦꯡꯒꯝꯅꯨꯡꯗꯣ ꯃꯥ ꯌꯦꯡ ꯒ ꯂꯩꯕꯅꯦ ꯃꯇꯝꯊꯗ ꯑꯩꯈꯣꯏꯗꯤ ꯑꯁ ꯕꯣꯁ ꯅꯥ ꯑꯃ ꯆꯠꯄꯒꯣ ꯌꯥꯝ ꯋꯥꯕ ꯑꯩ ꯉꯁꯤ ꯔꯦꯁ ꯍꯣꯏ ꯔꯦꯟꯗꯣ ꯍꯣꯏ ꯊꯤꯕꯤꯗꯑꯦ ꯑꯩ ꯉꯁꯤ ꯔꯦꯁ ꯇꯧꯕ ꯐꯪꯗꯦ ꯉꯁꯥꯏ ꯃꯣꯔꯅꯤꯡꯗꯣ ꯏꯃꯥ ꯂꯥꯛꯑꯦ ꯑꯗꯨ ꯊꯦꯡꯅꯕ ꯆꯜꯂꯦ ꯑꯗꯨꯒ ꯏꯆꯦ ꯑꯃꯅ ꯏꯅꯥꯎꯅꯨ ꯄꯥꯗꯨꯣ ꯑꯦꯟ ꯁꯤ ꯁꯤ ꯌꯥꯎꯒꯦ ꯇꯧꯕ ꯑꯗꯨꯒꯤ ꯃꯦꯗꯤꯀꯦꯜ ꯑꯣꯐꯤꯁꯔꯒꯤ ꯁꯤꯒꯅꯦꯆꯔ ꯍꯣꯏ ꯀꯥꯏꯋꯣꯏ ꯑ ꯖꯤꯅꯤꯝꯁꯇ ꯂꯧꯕ ꯆꯠꯂꯦ ꯑꯗꯨ ꯆ ꯆꯠꯂꯦ ꯑꯗꯨ ꯂꯣꯏꯔꯒ ꯎꯆ ꯃꯍꯥꯕꯂꯤꯗ ꯁꯤ ꯀ꯭ꯔꯤꯔꯥ ꯀ꯭ꯔꯤ ꯑꯣꯐꯤꯁꯥꯔꯒꯤꯔꯥ ꯃꯣꯟ ꯁꯤꯅꯦꯆꯔ ꯂꯧꯕ ꯆꯠꯂ ꯑ ꯄꯨꯡ ꯃꯔꯤ ꯍꯦꯂ ꯌꯨꯝ ꯍꯜꯂꯛꯄꯗꯣ ꯍꯦꯛ ꯍꯜꯂꯛ ꯍꯥꯑꯒ ꯐꯤꯔꯣꯟꯜ ꯍꯥꯞꯂꯒ ꯕꯣꯁ ꯅꯥꯅꯕ ꯑꯃꯨꯛ ꯆꯠꯂꯦ ꯑꯩ ꯋꯥꯕꯗꯨ ꯍꯜꯂꯛꯑꯒ ꯆꯥꯛ ꯏꯟꯁꯥꯡ ꯊꯣꯡꯉꯦ ꯆꯥꯛ ꯆꯥꯕ ꯆꯠꯂꯦ ꯍꯧꯖꯤꯛꯅ ꯏꯔꯨꯕ ꯂꯣꯏꯔꯒ ꯐꯃꯨꯡꯗ ꯍꯤꯞꯂꯤꯞꯅꯦ
ꯁꯥꯔꯅꯦ ꯑꯗꯨꯗꯤ ꯑꯗꯨꯗꯤ ꯉꯁꯤꯗꯤ ꯌꯥꯝ ꯕ꯭ꯌꯨꯖꯤꯛ ꯑꯣꯏꯕ ꯃꯥꯜꯂꯦꯅꯦ
ꯍ ꯍꯥ ꯉꯁꯤꯗꯤ ꯑ ꯄꯨꯔꯥ ꯐꯖꯤ ꯗꯦꯅꯦ ꯋꯥꯁꯨ ꯋꯥꯕꯅꯦ ꯑꯩ ꯍꯥꯏ ꯀꯥꯟꯅꯗ꯭ꯔꯦ
ꯕ꯭ꯌꯨꯖꯤ ꯑꯣꯏꯕꯅ ꯅꯨꯡꯉꯥꯏꯕꯅꯤ
ꯉꯁꯤ ꯈꯛꯇꯅꯤꯗ ꯕꯤꯖꯤ ꯑꯣꯏꯕꯗꯤ
ꯀꯔꯤꯁꯨ ꯊꯕꯛ ꯂꯩꯇ꯭ꯔꯗꯤ ꯅꯨꯡꯉꯥꯏꯇꯅ
ꯎꯝ ꯑꯁ ꯅꯪꯗꯤ ꯀꯔꯤ ꯀꯔꯤ ꯇꯧꯔꯒ ꯂꯩꯕ꯭ꯔꯥ ꯈꯨꯣꯟꯗ
ꯑꯁ ꯑꯩꯗꯤ ꯀꯩꯁꯨ ꯇꯧꯗꯣꯏꯗ ꯑꯗꯨꯝ ꯂꯩꯗ ꯇꯨꯝꯕ ꯈꯛꯇꯅꯤꯗ ꯃꯔꯛ ꯃꯔꯛꯁꯅꯥꯕ ꯆꯠꯂꯦ ꯑꯗꯨ ꯈꯛꯇꯅꯤ
ꯑꯃꯨꯛ ꯍꯜꯂꯛꯈ꯭ꯔꯣ ꯏꯝꯐꯥꯜꯗ
ꯍꯣꯏ ꯂꯥꯛꯀꯅꯤ
ꯗꯦ ꯀꯌꯥꯗ ꯍꯜꯂꯥꯛꯀꯦꯔꯥ ꯚꯦꯀꯦꯁꯟꯗꯣ ꯗ ꯀꯌꯥꯗ ꯂꯣꯏꯕ꯭ꯔꯥ
ꯂꯣꯏꯕꯗꯤ ꯂ ꯂꯣꯏꯈ꯭ꯔꯦꯗ ꯑꯩꯅ ꯍꯜꯂꯥꯛꯄꯅꯤꯡꯗꯕꯒꯤ ꯂꯥꯏꯕꯅꯤ
ꯂꯥꯛꯎꯟ ꯀ꯭ꯂꯥꯁ ꯆꯠꯇ꯭ꯔꯗꯤ ꯅꯪꯒꯤ ꯀꯩꯅꯣ ꯇꯧꯒꯅꯤꯀꯣ ꯑꯩꯒꯤ
ꯀ꯭ꯂ ꯀ꯭ꯂꯥꯁꯒꯤ ꯍꯥꯎꯗ ꯑꯩꯈ
ꯔꯥꯊꯨꯟꯁꯨ ꯂꯣꯏ ꯅꯥꯈ꯭ꯔꯦ ꯂꯣꯏ ꯅꯥꯈ꯭ꯔꯦ ꯇꯁꯨꯇꯅꯤꯉꯣꯏ ꯃꯤ ꯌꯥꯝꯌꯥꯝꯕꯅꯦ ꯑꯣꯔꯔꯤ ꯍꯩ ꯃꯦꯡꯒꯣꯟ ꯇꯔꯥꯏꯅ ꯎꯝ ꯄꯁꯔꯒ ꯆꯂꯦ ꯄꯁꯔꯒꯁ ꯃꯥꯥꯏ
ꯐꯥꯏꯅꯦꯜꯂꯤ
ꯀꯔꯤꯍꯖꯠ ꯁꯤꯁꯦ ꯁꯤ ꯕꯣꯜꯁꯦ ꯑꯤꯌꯥ ꯀ꯭ꯔꯤꯌꯥ ꯆꯔꯆ ꯆꯔꯆ ꯀ꯭ꯔꯤꯍ ꯁ ꯀꯝꯄꯤꯇꯤꯁꯟ ꯇꯧꯔꯗꯣ ꯈꯦꯟꯕꯗꯣ ꯑꯗꯨ ꯄꯩꯁꯥꯒꯤ ꯇꯧꯔꯗꯤ ꯌꯥꯝ ꯅꯨꯡꯉꯥꯏꯒꯅꯤ
ꯑꯃꯨꯛ ꯀꯔꯝ ꯀꯟꯅ ꯁꯅꯥꯒꯦ ꯍꯥꯏꯕ꯭ꯔꯥꯅꯨ ꯀꯣꯏ
ꯈꯪꯗꯦ ꯑꯦꯕ꯭ꯔꯤ ꯃꯟꯗꯦꯁꯅꯥꯒꯗꯕ ꯃꯥꯟꯗꯦ
ꯍꯥ
ꯑꯦꯕ꯭ꯔꯤ ꯃꯟꯁꯅꯅꯥꯒꯗꯕ ꯃꯥꯦꯕ
ꯑꯦꯕ꯭ꯔꯤ ꯃꯟꯊ ꯍꯥꯏ ꯟ ꯑꯃꯗ ꯑꯅꯤ ꯑꯍꯨꯝ ꯃꯔꯛ ꯁꯕ ꯅ
ꯑꯃ ꯑꯃ ꯈꯪꯗꯦ ꯈꯪꯗꯦ ꯁꯤꯗꯤ ꯑꯔꯕꯤ ꯁꯤꯗꯤ ꯑꯔꯕꯤ ꯁꯤꯦꯁꯔꯤ ꯅꯦ ꯈꯣꯏꯁꯅꯥꯅꯕ ꯆꯠꯄꯗꯤ ꯅꯨꯡꯁꯤꯗꯤꯦ
ꯅꯍꯥꯟꯁꯨꯁ ꯅꯥꯕ ꯆꯠꯄ ꯅꯠꯇ꯭ꯔꯣ
ꯎꯝꯍꯥꯟꯁꯤ ꯑꯃꯗꯨꯅ ꯑꯥ ꯇꯔꯨꯨꯝꯒ ꯄꯨꯜꯂꯒꯥ
ꯐꯥꯔꯦꯅꯦ
ꯇꯧꯕ
ꯅꯈꯣꯏ ꯆꯠꯄ ꯃꯐꯝ ꯌꯥꯝ ꯅꯨꯡꯉꯥꯏꯕ ꯃꯥꯜꯂꯤꯅꯦ ꯌꯥꯝ ꯁꯤꯅ ꯄꯩꯁꯥꯗꯤ ꯃꯣꯏꯅ ꯄꯤꯈ꯭ꯔꯕ
ꯁꯤꯡꯅ ꯑꯗꯨꯝ ꯇꯧꯕꯅꯤ ꯑꯩꯈꯣꯏ ꯁꯅꯥꯃꯍꯤ ꯒ꯭ꯔꯥꯎꯟꯗꯣ ꯅꯥꯏꯟ ꯃꯦꯟꯒꯤꯗꯤ ꯁ ꯌꯥꯝ ꯅꯨꯉꯏ ꯒ꯭ꯔꯥꯎꯒꯁꯨ ꯆꯥꯎ ꯋꯦ
ꯐꯔꯦ ꯑꯗꯨꯑꯣꯏꯔꯗꯤ ꯑꯁ ꯍꯧꯖꯤꯛ ꯐꯥꯎ ꯂꯥꯏꯔꯤ ꯂꯥꯛꯇ꯭ꯔꯦꯅ ꯅꯣꯡꯗꯤ ꯆꯨꯁꯨ ꯆꯨꯗꯦ
ꯃꯐꯝ ꯑꯃꯗ ꯇꯠꯂꯝꯃꯅꯦ
ꯁꯨ ꯌꯥꯏ ꯑꯩꯈꯣꯏ ꯈꯨꯟꯅ ꯌꯦꯡꯕ ꯃꯇꯝꯁꯨ ꯈꯨꯟꯗꯁꯨ ꯊꯣꯛꯇꯦ ꯑꯩꯈꯣꯏ ꯂꯩꯀꯥꯏꯗꯁꯨ ꯊꯣꯛꯇꯦ
ꯑꯣ ꯂꯣꯏꯅ ꯑꯥ ꯀꯟꯇ꯭ꯔꯣꯜ ꯔꯨꯝꯗꯒꯤ ꯂꯥꯛꯇ꯭ꯔꯕ ꯖꯥꯠꯂꯥ
ꯍꯣꯏꯣꯏ ꯑꯗꯨ ꯑꯣꯏꯕ ꯌꯥꯏ
ꯂꯛꯈꯨꯕ꯭ꯔꯣ
ꯍꯣꯏ ꯊꯨꯏꯉꯣ ꯊꯨꯏꯉꯣ ꯈ ꯅꯣꯡ ꯑꯣ ꯏꯔꯨꯕꯒꯤꯀꯣ
ꯎꯝ ꯑꯣꯏ ꯋꯥꯔꯦ ꯑꯁꯦꯡꯕꯁꯤꯗꯤ ꯂꯥꯏ ꯍꯛꯆꯥꯡꯁꯨꯂꯣꯏꯅꯤꯅ ꯑꯦ ꯋꯥꯕꯗꯣ ꯋꯥꯕꯗꯣ ꯂꯣꯏꯔꯦ ꯅꯨꯄꯤ ꯑꯃ ꯃꯌꯥꯗ ꯕ꯭ꯔꯦꯁ ꯍꯥꯞꯄ ꯅꯨꯄꯤꯗꯨ ꯀꯣꯜ ꯇꯧꯔꯛꯄ꯭ꯔꯥ
ꯑꯣ ꯀꯅꯥꯅꯣ
ꯑꯁ ꯃꯌꯥꯗ ꯇꯔꯥ ꯃꯌꯥꯗ ꯇꯔꯥ ꯐꯥꯕ ꯅꯨꯄꯤꯗꯨ ꯑ ꯍ ꯂꯩꯗ ꯑꯗꯨ ꯃꯥ ꯀꯣꯜ ꯇꯧꯔꯛꯄ꯭ꯔꯥ ꯍꯥꯏꯕꯅꯦ
ꯄ꯭ꯂꯥꯅꯣ
ꯑꯁ ꯑꯗꯨꯅꯦ ꯅꯪꯉꯣꯟꯗ ꯑꯩꯀꯣ ꯇꯧꯅꯤꯡꯗꯣꯏꯁꯦ ꯑꯗꯨꯝ ꯋꯥ ꯍꯥꯕꯅ ꯃꯥ ꯒꯦꯟ ꯇꯥꯔꯣꯏ ꯇꯨꯒꯤꯅꯤ
ꯑꯃꯨꯛ ꯁꯥꯎꯈ꯭ꯔꯕ ꯅꯪ
ꯅꯨꯄꯤ ꯑꯃ ꯃꯃꯤꯠ ꯐꯩꯕꯗꯣ ꯀꯪꯕꯗꯣ ꯑꯩꯒꯨꯝꯅ ꯃꯈꯥꯗ ꯂꯩꯕꯗꯨ ꯃꯥꯗꯣ ꯀꯣꯜ ꯇꯧꯔꯛꯄ꯭ꯔꯥ ꯍꯥꯏꯕꯅꯦ ꯑꯁ ꯅꯪꯒꯤꯅꯦ ꯅꯨꯡꯉꯥꯏꯇꯦ ꯍꯥꯥ ꯀꯔꯤꯅꯣ ꯅꯪ ꯅꯦꯠ ꯅꯨꯡꯉꯥꯏ ꯇꯕ꯭ꯔꯣ ꯇꯥꯏꯌꯦ ꯅꯪꯀꯤ ꯅꯈꯣꯟ ꯇ꯭ꯔꯦꯛꯀꯤꯡ ꯆꯠꯈ꯭ꯔꯦ ꯌꯥꯗ꯭ꯔꯦꯕꯨꯡꯉꯣ ꯂꯩꯔꯣ ꯅꯦꯔꯣ ꯅꯨꯡꯉꯥꯏꯕ ꯐꯝꯂꯛꯈ꯭ꯔꯦ ꯇꯥꯏꯌꯦ ꯅꯪꯒꯤ ꯃꯈꯣꯟ
ꯍꯗꯥ ꯑꯗꯨ ꯅꯪꯅ ꯑꯩꯒꯤ ꯃꯈꯣꯟ ꯇꯥꯗꯦ ꯍꯥꯏꯕꯣ ꯅꯪ ꯑꯃꯨꯛ ꯍꯧꯖꯤꯛ ꯍꯂꯣ ꯍꯂꯣ